ꯍꯜꯂꯣ
ꯍꯜꯂꯣ
ꯍꯜꯂꯣ
ꯀꯩꯗꯧꯔꯝꯃꯤꯅꯣ ꯀꯩꯗꯧꯔꯝꯃꯤꯅꯣ
ꯇꯥꯔ ꯑꯩꯅ ꯉꯥꯡꯕꯗꯁꯨ ꯅꯪꯅ ꯉꯥꯡꯕ ꯁꯨꯡꯇꯥ ꯇꯥꯗꯦ
ꯇꯥꯗꯤꯌꯦ
ꯑꯥ
ꯇꯥꯔꯕꯣ ꯇꯥꯔꯕꯣ ꯑꯣ ꯀꯩꯗꯧꯔꯝꯃꯤꯅꯣ ꯌꯥꯝ ꯄꯤꯛꯅ ꯇꯥꯏꯕꯣ ꯑꯣ ꯐꯖꯅ ꯇꯥꯔꯕ
ꯐꯖꯅ ꯇꯥꯔꯕ ꯈꯔꯗꯤ ꯇꯥꯏꯌꯦ
ꯈꯔ ꯇꯥꯏꯌꯦꯕ
ꯈꯔ ꯇꯥꯥꯔꯦꯕ ꯀꯩꯗꯧꯔꯝꯃꯤꯅꯣ ꯇꯥꯗ꯭ꯔꯣ
ꯇꯥꯗ꯭ꯔꯣ
ꯇꯥꯗ꯭ꯔꯣ ꯇꯥꯗ꯭ꯔꯣ ꯎꯝ ꯇꯥꯗ꯭ꯔꯣ
ꯇꯥꯔꯦ ꯇꯥꯔꯦ ꯀꯩꯅꯣ ꯉꯁꯥꯏꯒꯩ ꯁꯨꯡꯇꯥ ꯇꯥꯗ꯭ꯔꯣ
ꯇꯥ ꯄꯠ ꯄꯠ ꯄꯠ ꯄꯠ
ꯅꯪ ꯅꯦꯠ ꯅꯨꯡꯉꯥꯏꯇ ꯅꯨꯡꯉꯥꯏꯔꯝꯃꯣꯏ ꯑꯗꯨꯏꯅꯦ
ꯌꯥꯔꯦ ꯍꯧꯖꯤꯛꯇꯤ ꯅꯨꯡꯉꯥꯏꯔꯦ ꯇꯥꯔꯦ
ꯀꯩꯗꯧꯔꯝꯃꯤꯅꯣ
ꯍꯥꯥ
ꯀꯩꯗꯧꯔꯝꯃꯤꯅꯣ ꯁꯤ ꯐꯖꯟ ꯇꯥꯗ꯭ꯔꯣ
ꯇꯥꯏꯌꯦ
ꯇꯥꯏꯌꯦ ꯀꯩ ꯍꯤꯟꯖꯥꯡ ꯆꯥꯔꯕ ꯉꯥ ꯀꯧꯇꯥ ꯆꯥꯗꯝꯅꯤꯅ ꯊꯨꯝꯒ ꯇꯣꯠꯂ ꯑꯣꯏ ꯆꯥꯔꯦ ꯑꯗꯨꯅꯦ ꯍꯥꯏꯖꯦ
ꯉꯥ ꯀꯧꯇꯥ ꯆꯥꯗꯝꯅꯤꯅ ꯅꯍꯥꯟꯈꯣꯏ ꯌꯨꯝꯗꯁꯨ ꯆꯥꯗꯝꯅꯤꯅ ꯑꯩꯗꯣ ꯆꯠꯇꯧꯕꯩ ꯅꯤꯡꯗꯅ
ꯉꯥ ꯀꯧꯇꯥ ꯆꯥꯗꯥꯃꯤꯅ ꯉꯥ ꯀꯧꯇꯥ ꯉꯥ ꯀꯧꯇꯥ ꯆꯥꯗꯕꯃꯤꯅ ꯊꯨꯝꯒ ꯑꯣꯏꯅ ꯇꯣꯠꯂ ꯆꯥꯔꯦꯕ
ꯇꯨꯡꯒꯗ ꯆꯥꯏ ꯃꯣ ꯑꯇꯦꯛꯄ ꯃꯦꯠꯂꯒ
ꯑꯗꯨꯅ ꯍꯦꯟꯅ ꯍꯥꯎꯕ꯭ꯔꯣ
ꯅꯪ ꯑꯝꯇ ꯆꯥꯔꯒ ꯌꯦꯡꯒꯦꯔꯣ ꯀꯔꯤ ꯆꯠꯇ꯭ꯔꯤꯅꯣ ꯅꯪ ꯀꯩꯅꯣꯗ ꯂꯥꯏ ꯄꯥꯕ
ꯑꯣ ꯉꯁꯤ ꯃꯣꯏ ꯂꯥꯏꯕ꯭ꯔꯦꯔꯤꯗꯣ ꯄꯨꯡ ꯃꯉꯥꯗ ꯂꯣꯟꯕ
ꯅꯪꯗꯤ ꯂꯥꯏꯕ꯭ꯔꯦꯔꯤꯗ ꯄꯥꯁꯨ ꯄꯥꯗꯅ
ꯍꯣꯏ ꯏꯃꯥꯟꯅꯕ ꯂꯩꯕꯗꯣ ꯍꯣꯁꯇꯦꯜ ꯂꯩꯕꯗꯣ ꯃꯥꯁꯨ ꯃꯌꯨꯝ ꯍꯟꯈ꯭ꯔꯕ ꯑꯗꯨ ꯃꯥꯏ ꯀꯥꯗꯣ ꯌꯥꯗꯕꯅꯤꯅ ꯁꯣ ꯂꯣꯟꯕꯅꯤꯅ ꯀꯥꯟꯅꯔꯣꯏꯗꯅ ꯄꯨꯡ ꯃꯉꯥꯗ ꯍꯜꯂꯛꯄ ꯄꯨꯡ ꯃꯉꯥ ꯐꯧ ꯂꯥꯏꯔꯤꯛ ꯄꯥꯕꯗꯤ ꯀꯔꯤ ꯇꯥꯗꯕ ꯑꯩꯗꯣ ꯉꯁꯤ ꯑꯩ ꯀꯥꯗ ꯌꯥꯝ ꯍꯥꯀꯠꯆꯕ ꯍꯥꯏꯇꯥꯥꯔꯦ ꯇꯤꯟ ꯀꯥꯡ ꯌꯥꯝ ꯆꯤꯌꯦꯕ ꯑꯩꯗꯣ ꯑꯗꯨꯒꯤ ꯁꯐꯥꯏ ꯁꯐꯤ ꯇꯧꯗ ꯍꯣꯏ ꯍꯣꯏ ꯉꯁꯥꯏꯈꯩ ꯇꯧꯔꯨꯏꯅꯦ ꯃꯣꯝꯄꯥꯛꯇꯣ ꯂꯧꯊꯣꯛꯑꯦ ꯑꯗꯩ ꯃꯣꯝꯄꯥꯛꯇꯨ ꯅꯨꯡꯁꯥ ꯐꯧꯗꯣꯛꯑꯦ ꯑꯗꯨꯗꯒꯤ ꯆꯩ ꯇꯧꯔꯒ ꯆꯩ ꯈꯤꯇꯪ ꯊꯥꯕ ꯑꯃ ꯇꯧꯔꯒ ꯈꯜꯂꯦ
ꯏꯁꯧ ꯂꯥꯡꯉꯕ
ꯢꯁꯧ ꯂꯥꯡꯉꯝꯃꯒ ꯆꯍꯤ ꯈꯤꯇꯪ ꯊꯥꯕ ꯑꯃ ꯇꯧꯔꯒ ꯀꯜꯂꯦ ꯑꯗꯨꯒ ꯎꯐꯨꯟ ꯀꯌꯥꯗ ꯀꯥꯏꯊꯣꯛꯍꯜꯂꯒ ꯑꯥꯢꯄꯀ ꯅꯨꯄꯥ ꯊꯤꯕ ꯄꯥꯇꯨꯗ ꯀꯟꯕꯒꯤ ꯌꯥꯝ ꯀꯟ ꯀꯟꯕꯗꯤ ꯌꯥꯝ ꯀꯟꯅ ꯀꯟꯂ ꯍꯣꯢ ꯑꯣꯢꯠ ꯌꯥꯝ ꯀꯟꯅ ꯀꯜꯂꯗꯤ ꯀꯥꯏꯅꯦꯕ ꯑꯗꯨꯒꯤ ꯌꯥꯝ ꯀꯟꯅ ꯀꯟꯗꯦꯕ
ꯑꯗꯨꯒꯤꯅꯦ ꯅꯪꯒꯤꯗꯤꯌꯥꯥꯟꯁꯦ
ꯆꯪꯗꯌꯥ ꯑꯜꯗꯦ ꯀꯥꯏ ꯅꯪꯗꯤ ꯎ
ꯑ
ꯍꯥꯏꯗꯣ ꯇꯦꯕ
ꯂꯨꯞꯄ ꯑꯃꯗꯅꯦ ꯄꯨꯂꯞ ꯂꯨꯞꯄꯦꯕ ꯑꯩꯅ ꯍꯥꯏ ꯊꯥꯖꯧ ꯍꯥꯏꯕ
ꯑꯩꯟ ꯍꯥꯢꯕ ꯊꯥꯖꯧ ꯍꯕ
ꯄꯨꯂꯞ ꯄꯨꯂꯞ ꯂꯨꯄꯦꯕ ꯑꯗꯨ ꯑꯗꯨ ꯐꯠꯇꯦ
ꯑꯗꯨ ꯐꯠꯇꯦꯕ
ꯂꯨꯞ
ꯂꯨꯄꯀꯅꯨ ꯇꯧꯒꯅꯨ ꯍꯥꯏꯕ ꯅꯠꯇꯦꯕ
ꯈꯥ
ꯌꯦꯡꯉꯣꯕ
ꯁꯤ ꯁꯤ ꯇꯧꯔꯦ ꯁꯤ ꯇꯧꯈ꯭ꯔꯦ ꯇꯨꯒꯤ ꯂꯔ ꯄꯨꯂꯞ ꯂꯨꯞꯀꯅꯣ ꯍꯥꯢꯕ
ꯍꯣꯏ ꯍꯣꯏ
ꯑꯐꯕ
ꯎꯝ
ꯑꯩꯒꯤ ꯏꯁꯧꯗꯣ ꯑꯗꯨ ꯈꯛꯇꯪ ꯎꯔꯛꯑꯗꯤ ꯌꯥꯔꯔꯣꯏꯕ
ꯑꯩꯒꯤ ꯏꯁꯧꯗꯣ ꯑꯗꯨ ꯈꯛꯇꯪ ꯎꯔꯛꯑꯗꯤ ꯌꯥꯔꯔꯣꯏꯕ
ꯑꯗꯨꯝ ꯆꯤꯞꯅꯔ ꯇꯣꯛꯑꯅꯤ ꯍꯥꯏꯕ
ꯑꯗꯨꯝ ꯆꯤꯞꯅꯔ ꯇꯣꯛꯑꯅꯤ
ꯁꯤ ꯑꯣꯏꯕꯒꯤ ꯅꯪ ꯑꯩꯅ ꯉꯥꯡꯉꯤꯁꯦ ꯈꯪ
ꯁꯤ ꯑꯣꯏꯕꯒꯤ ꯅꯪ ꯑꯩꯅ ꯉꯥꯡꯉꯤꯁꯦ ꯈꯪ ꯈꯥꯡꯉꯕꯩ ꯋꯥꯅꯤ
ꯖꯤ ꯋꯥꯊꯤ ꯄꯪꯊꯧ ꯇꯧꯒꯅꯣꯕ ꯑꯗꯣ ꯍꯥꯏꯗꯤ ꯁꯤ ꯃꯤꯅꯤꯠ ꯇꯔꯥꯅꯤꯊꯣꯏ ꯁꯥꯔꯁꯨ ꯁꯨꯃꯥꯏꯅ ꯑꯩꯈꯣꯏꯅ ꯋꯥꯊꯤ ꯋꯥꯔꯦꯝ ꯇꯧ ꯇꯥꯔꯗꯤ ꯃꯣꯏ ꯇꯥꯕ ꯀꯥꯡꯕꯨ ꯑꯃꯁꯨ ꯂꯩꯌꯦꯕ ꯇꯥꯕꯗꯨꯅ ꯀꯛꯈꯤꯗꯣꯏꯅꯦꯕ ꯀꯛꯑꯗꯤ ꯃꯤꯅꯤꯠ ꯇꯔꯥꯅꯤꯊꯣꯏ ꯁꯥꯔꯤꯁꯤꯁꯨ ꯄꯨꯂꯞ ꯃꯥꯡꯖꯗꯣꯏꯅꯦꯕ ꯀꯥꯟꯅꯗꯦꯕ ꯃꯇꯝꯗꯣ ꯃꯥꯡꯉꯦꯗꯅ ꯑꯩꯅ ꯉꯥꯡꯉꯤꯁꯦ ꯋꯤꯊꯤ ꯌꯥꯎꯗꯤꯌꯦ ꯅꯠꯇꯦꯗ ꯑꯧ ꯑꯧ ꯑꯧ ꯇꯧꯕꯗꯣ ꯅꯪꯅ ꯇꯧꯕꯗꯣ ꯍꯤꯏꯕꯅꯤ ꯀꯩꯅꯣ ꯑꯩ ꯃꯇꯝꯗꯣ ꯃꯥꯡꯉꯦꯗꯅ ꯁꯣꯔꯤ ꯑꯗꯨꯗꯤ ꯈꯪꯗꯕꯩꯅꯤ ꯅꯣꯡꯃꯒꯤ ꯆꯨꯝꯅꯒꯤ ꯋꯥꯔꯤꯗꯣ ꯄꯪꯁꯥꯗ ꯁꯥꯎ ꯍꯥꯏꯕꯅꯦꯕ ꯂꯩꯕ ꯂꯩꯇꯕ ꯑꯗꯨ
ꯊꯥꯏꯅ ꯊꯥꯏꯅ ꯃꯃꯥꯡꯉꯩꯗꯅꯦ ꯍꯅꯨꯕ ꯑꯃꯒꯅꯦ ꯍꯅꯨꯕꯤ ꯑꯃꯒ ꯂꯩꯔꯝꯃꯦꯌꯦ
ꯠꯇ ꯅꯠꯇꯦ ꯑꯗꯨ ꯅꯠꯇꯦ ꯑꯗꯨꯃꯥꯏꯅ ꯀꯩꯅꯣ ꯇꯧꯕꯁꯨ ꯌꯥꯗꯦꯕ ꯃꯣꯏ ꯏꯁꯩ ꯁꯛꯄ ꯎꯄꯒꯨꯝꯕ ꯋꯥꯔꯤ ꯂꯤ ꯂꯩꯕꯒꯨꯝꯕ ꯋꯥꯔꯤ ꯂꯤꯕ ꯍꯥꯏꯗꯤ ꯗꯥꯏꯔꯦꯛ ꯋꯥꯔ ꯑꯗꯨꯃꯥꯏꯅ ꯌꯥꯗꯕ ꯃꯌꯥꯝ ꯂꯩ ꯑꯗꯣ ꯃꯇꯝ ꯁꯨ ꯃꯥꯡꯉꯤ ꯑꯗꯨꯒ ꯃꯁꯤꯡꯗꯨꯁꯨ ꯃꯥꯡꯉꯤꯗꯅ ꯑꯗꯨꯝ ꯀꯥꯟꯅꯗꯦꯕ ꯑꯗꯨꯅ ꯑꯣ
ꯉꯔꯥꯡꯅꯦ ꯕꯣꯜ ꯁꯥꯟꯅꯕ ꯀꯥꯟꯗꯅꯦ
ꯕꯣꯜꯗꯨꯅꯅꯦ ꯈꯪꯕ꯭ꯔ ꯃꯇꯝꯁꯦ ꯃꯥꯡꯉꯦꯕ ꯎꯝ ꯍꯦꯟꯅ ꯍꯦꯟꯅ ꯃꯇꯝꯗꯣ ꯍꯥꯞꯄꯦꯕ ꯎꯝ ꯑꯗꯨ ꯉꯁꯤ ꯍꯥ ꯉꯁꯤꯁꯤꯅꯅꯦ ꯕꯣꯜꯁꯤꯅꯅꯦ ꯃꯣꯏ ꯁꯦꯀꯦꯟ ꯑꯍꯨꯝꯗꯅꯦ ꯂꯦꯞ ꯈꯤꯕꯅꯤ ꯑꯗꯨ ꯀꯩꯅꯣ ꯇꯧꯔꯛꯄꯩꯅꯤ ꯑꯥ ꯂꯥꯁꯀꯤ ꯑꯦꯛꯁꯇ꯭ꯔꯥ ꯇꯥꯏꯝꯗꯣ ꯂꯣꯏꯔꯛꯄꯩ ꯑꯣꯏꯔꯝꯒꯅꯤ ꯂꯥꯁꯀꯤꯗꯣ ꯂꯣꯏꯕꯗꯨ ꯂꯥꯁꯀꯤꯗꯨꯗꯤ ꯌꯥꯝ ꯊꯨꯅ ꯂꯣꯏꯁꯤꯟꯕꯅꯦꯕ ꯂꯥꯁꯀꯤ ꯃꯤꯅꯤꯠ ꯀꯨꯟꯊ꯭ꯔ ꯍꯥꯄ ꯂꯥꯁꯀꯤ ꯃꯤꯅꯤꯨꯟ꯭ꯔ ꯍꯥꯞ ꯄꯗꯨꯗꯤ ꯃꯈꯥ ꯇꯥꯅ ꯁꯥꯟꯅꯍꯟꯗꯕꯅꯤ ꯑꯗꯨ ꯉꯔꯥꯡ ꯍꯥꯞꯄꯦ ꯍꯥꯏꯕ ꯉꯔꯥꯡ ꯥꯉꯔꯥꯡ ꯍꯥꯞꯄꯦ ꯍꯤꯏꯕ ꯑꯗꯨ ꯃꯣꯏ ꯀꯩꯅꯣꯒꯤ ꯃꯇꯨꯡ ꯏꯟꯅ ꯂꯩꯕꯅꯦ ꯍꯥꯏꯗꯤ ꯒꯣꯜ ꯆꯟꯕꯒꯤ ꯂꯥꯡꯕ ꯈꯣꯠꯄ ꯇꯧꯕ ꯑꯗꯨꯗꯩꯗꯤ ꯃꯇꯝ ꯑꯗꯨꯒꯤ ꯃꯇꯝꯗꯨꯒꯤ ꯃꯇꯨꯡ ꯏꯟꯅ ꯑꯗꯨꯝ ꯍꯥꯞꯄꯛꯇꯣꯏ ꯑꯣꯏꯔꯝꯒꯅꯤ ꯑꯗꯩ ꯕꯣꯜꯗꯣ ꯀꯗꯥꯏꯗ ꯄꯥꯏꯔꯒ ꯂꯩꯒꯦ ꯃꯌꯥꯏꯗ ꯂꯩꯕ꯭ꯔꯥꯕ ꯃꯇꯥꯏꯗꯨ ꯃꯅꯨꯡꯗ ꯂꯩꯕ꯭ꯔꯥ ꯈꯣꯠꯄ꯭ꯔꯥ ꯀꯅꯥꯅ ꯄꯥꯏꯔꯤꯗꯣ ꯑꯗꯨꯒꯤ ꯃꯇꯨꯡ ꯏꯟꯅ ꯑꯗꯨ ꯃꯇꯝꯗꯣ ꯍꯥꯞꯄꯅꯦꯕ ꯍꯥꯏꯗꯤ ꯉꯔꯥꯡ ꯑꯥꯔꯖꯦꯟꯇꯤꯅꯥ ꯒ ꯀꯅꯥꯒꯅꯣ ꯁꯥꯟꯅꯕꯗꯣ ꯍꯥꯥ